ꯑꯣꯐ
ꯑꯩꯈꯣꯏꯒꯤ ꯋꯥꯔꯤꯗꯣ ꯀꯥꯏꯅ ꯂꯩ ꯏꯍꯧ ꯈꯔ
ꯑ ꯁꯟꯗꯦ
ꯎ
ꯈꯔꯒꯤꯗꯣ
ꯑ ꯑ
ꯑꯣ ꯎꯝ ꯅ ꯁꯤꯒꯤ ꯊꯕꯃ ꯂꯩ ꯂꯩꯅꯦ
ꯑꯩ ꯅꯠꯇꯦ ꯔꯦꯟꯗ ꯂꯩꯕ ꯅꯠꯇꯦ
ꯑꯥ ꯑꯥ
ꯎꯝ
ꯀꯩꯅꯣꯗ ꯂꯩꯕ ꯎꯝ ꯑꯩꯒꯤ ꯏꯕꯣꯛꯈꯣꯏꯗꯀꯣ
ꯑ ꯑꯣ
ꯒꯤꯅꯦ
ꯀ ꯀꯦ
ꯑ ꯍꯥꯏꯗꯤ ꯑꯥ
ꯎꯝ
ꯔꯨꯝ ꯌꯨꯝꯗꯤ ꯇꯣꯉꯥꯟ ꯇꯣꯉꯥꯟ ꯂꯩꯕ
ꯑꯥ
ꯆꯥꯕ ꯊꯛꯄꯁꯨ ꯑꯩꯈꯣꯏ ꯈꯛꯇ ꯑꯗꯨꯝ ꯇꯧꯕ
ꯑ ꯑ ꯑ ꯃꯈꯣꯏꯒꯤ ꯑꯦꯛꯁꯇ꯭ꯔꯥ ꯍꯥꯎꯁ ꯂꯩꯕ꯭ꯔꯥ
ꯑꯥ ꯑꯥ ꯑꯗꯨꯒꯤ
ꯑꯣ
ꯑꯗꯨꯏꯗ ꯇꯧꯕ
ꯑ
ꯏꯅꯤꯗ
ꯑꯣ ꯑ
ꯎꯝ ꯅꯪꯗꯤ ꯅꯨꯡꯉꯥꯏꯔꯤꯕ꯭ꯔꯣ
ꯍꯣꯏ ꯅꯨꯡꯉꯥꯏꯔꯦ ꯌꯥꯝ ꯅꯨꯡꯉꯥꯏꯔꯦꯅꯦ
ꯎꯝ ꯎꯝ ꯇꯥꯕꯗ ꯌꯥꯝ ꯅꯨꯡꯉꯥꯏ ꯅꯪ ꯌꯥꯝ ꯅꯨꯡꯉꯥꯏꯔꯤ ꯍꯥꯏꯕꯗ
ꯑ ꯅꯗꯤ
ꯑꯩꯁꯨ ꯑꯗꯨꯝ ꯅꯨꯡꯉꯥꯏꯔꯤ ꯍꯥꯏꯕ ꯇꯥꯔꯦꯗ
ꯑ
ꯎ
ꯑ
ꯎꯝ ꯍꯥꯏꯔꯛꯑꯣ ꯇꯥꯒꯦ ꯉꯁꯥꯏꯗ ꯑꯩ ꯏꯊꯟꯗ ꯉꯥꯡꯕꯨꯗꯣ ꯍ
ꯑꯐ
ꯅꯪ ꯀꯦꯊꯂꯤꯛ ꯔꯥ ꯕꯥꯞꯇꯤꯁ꯭ꯔ
ꯅꯪ ꯀꯩꯊꯂꯛꯏꯅꯤꯀꯣ
ꯑ
ꯪ ꯅꯪ ꯀꯦꯇ ꯂꯩꯅꯦꯕ
ꯅꯦ
ꯑ ꯑꯩꯗꯤ ꯑꯩ ꯀꯔꯤ ꯑꯣꯏꯗꯧ ꯃꯥꯟꯒꯦ
ꯍꯥ
ꯀꯔꯤ ꯑꯣꯏꯒꯗꯧꯕ ꯃꯥꯟꯕ꯭ꯔꯥ
ꯑꯥ ꯑꯗꯨꯟꯁꯁꯤ ꯍ ꯑ ꯍꯥꯎ ꯑ ꯞꯇꯁ
ꯑ
ꯎꯝ ꯅꯣꯔꯇꯤꯁꯇ꯭ꯔꯥ ꯆꯪꯗꯦ ꯍꯣꯏ ꯏꯃꯥꯂꯣꯏ
ꯒꯤ ꯇꯕꯅꯤꯗ ꯔꯞꯇꯤꯁꯅꯤ ꯔꯞꯇꯤꯁꯅꯤ ꯑꯣ ꯎ ꯀꯩꯀꯦ ꯑꯩꯁꯦ ꯀꯔꯤ ꯀꯔꯤꯗꯒꯤ
ꯈꯨꯟꯗꯩ ꯑꯩꯒꯤ ꯏꯃꯥꯟꯅꯨꯕꯤ ꯑꯃꯁꯨ ꯎ ꯁꯚꯦꯟꯇꯦꯅ ꯑꯗꯨ
ꯅꯪꯗꯤ ꯁꯕꯇꯤ ꯃꯥꯂꯦ ꯑꯩꯅ ꯈꯜꯂꯦ
ꯌꯥꯝ ꯍꯩꯅꯗꯤ ꯈꯂꯦ ꯑꯗꯣ ꯆꯨꯝꯗꯤ ꯆꯨꯝꯂꯝꯝꯗ꯭ꯔꯕ ꯑ
ꯑꯥ
ꯁꯨꯃꯤꯦꯟꯗꯤ ꯑꯣꯏꯌꯨ ꯍꯥꯏꯔꯁꯨ ꯑꯣꯏꯕ ꯌꯥꯏꯗ
ꯀꯔꯤꯒꯤ ꯅꯤꯡꯒꯤ
ꯅꯪ ꯅꯪꯅ ꯑꯣꯏꯔꯣ ꯍꯥꯏꯔꯗꯤ ꯑꯣꯏꯕ ꯇꯥꯕꯅꯤꯅ ꯌꯥꯏꯦ ꯌꯥꯏ ꯌꯥꯕ ꯉꯥꯛꯇꯅꯤ
ꯑ ꯑꯗꯨꯗꯣ ꯍꯌꯦꯗꯤ ꯆꯔꯆ ꯆꯀꯠꯣ
ꯑ ꯆꯠꯁꯤꯔ ꯆꯠꯂꯣꯏꯁꯤꯔ ꯈꯟꯕ ꯅꯦ ꯅꯪ ꯑꯦꯝ ꯕꯤ ꯁꯤꯗ ꯆꯠꯄ꯭ꯔꯣꯅ
ꯑꯦꯝ ꯕꯤ ꯁꯤ ꯍꯣꯏ ꯑꯦꯝ ꯕꯤ ꯁꯤꯗ ꯆꯠꯂꯦ ꯑꯗꯣ ꯍꯥꯏꯌꯦꯡꯗꯤ ꯈꯦ ꯑ
ꯑꯩꯁꯨ ꯂꯥꯛꯑꯣꯔꯥ
ꯑ ꯈꯟ ꯈꯟꯕꯤꯁꯤ ꯀꯗꯥꯏ
ꯑꯦꯝ ꯕꯤ ꯁꯤ ꯅꯪ ꯈꯪꯗꯕ꯭ꯔꯣ
ꯈꯪꯉꯦ ꯑꯦꯟ ꯕꯤ ꯁꯤꯗꯤ ꯇꯥꯡꯈꯨꯒꯤꯁꯨ ꯂꯩꯌꯦ ꯇꯈꯨ ꯇꯥꯡꯈꯨꯒꯤ ꯍꯧꯖꯤꯛꯁꯨ ꯆꯔꯆ ꯑꯃ ꯂꯩ
ꯑꯗ ꯀꯦꯔꯃꯤꯆꯨ ꯈꯟꯗꯦ ꯑꯗꯨ ꯑꯩꯈꯣꯏꯗꯤ ꯕꯞꯇꯤꯁꯇꯁꯨ ꯆꯜꯂꯦ ꯀꯦꯜꯂꯤꯗꯁꯨ ꯆꯜꯂꯦ ꯑꯗꯨꯒ ꯖꯃꯦꯒꯤ ꯆꯔꯆꯇꯁꯨ ꯆꯜꯂꯦ
ꯑꯣ ꯅꯣꯏ ꯅꯃꯥꯟꯅꯕꯤ ꯖꯤꯃꯤ ꯂꯩꯕ꯭ꯔꯥ
ꯍꯣꯏ ꯏꯃꯥꯟꯅꯨꯕꯤ ꯑꯃ ꯖꯦꯡꯃꯦ ꯂꯩꯌꯦ ꯔꯣꯡꯃꯦ ꯑꯃ ꯂꯩꯑ ꯑꯗꯨꯒ ꯃꯥꯎꯗꯤ ꯃꯔꯤ ꯂꯩ
ꯑ ꯗꯤꯂꯥꯂꯦꯟꯗꯁꯨ ꯃꯥꯎ ꯆꯥꯔꯖ ꯂꯩꯕꯗ ꯆꯠꯄ꯭ꯔꯥ
ꯑꯣ ꯑꯗꯨꯗꯨꯂꯥ ꯂꯦꯟꯗꯗꯤ ꯑꯃꯥꯗꯤ ꯆꯥꯇꯇꯩꯃ ꯑꯣꯒꯤ ꯆꯔꯆꯗꯤ ꯆꯥꯇꯩ ꯑꯩꯈꯣꯏꯒꯤ ꯑꯩꯈꯣꯏꯒꯤ ꯂꯝꯕꯤ ꯈꯗꯦ
ꯑꯥ ꯑꯩ ꯑꯗꯨ ꯃꯅꯥꯛꯇ ꯂꯩꯔꯝꯕꯅꯦ ꯍꯥꯟꯅꯀꯣ
ꯑꯣꯃꯥꯎ ꯦꯆꯔ ꯁꯥꯔꯛ ꯒꯤ ꯆꯔꯆ ꯑ ꯃ
ꯑꯥ
ꯑꯣ
ꯑꯃꯅꯦ
ꯑꯗꯨ ꯅ ꯃꯥꯎꯒꯤ ꯆꯔꯆ ꯕꯞꯇꯤꯁ ꯆꯔꯆꯇ ꯆꯠꯄ꯭ꯔꯥ
ꯆꯠꯇꯦꯗ ꯈꯪꯅꯕ ꯂꯩꯗꯕꯒꯤꯀꯣ ꯈꯪꯅꯕ ꯂꯩꯔꯗꯤ ꯆꯠꯄ ꯌꯥꯕ꯭ꯔꯥ
ꯑꯗꯨ ꯀꯗꯥꯏ ꯆꯔꯆ ꯆꯠꯂꯦꯅꯣ
ꯃꯔꯛ ꯃꯔꯛꯇ ꯑꯦꯝ ꯕꯤ ꯁꯤ ꯆꯠꯂꯦ ꯑꯗꯨꯒ
ꯃꯔꯛ ꯃꯔꯛꯇ ꯑꯩꯈꯣꯏꯒꯤ ꯑꯥꯔ ꯑꯦꯟ ꯕꯤ ꯍꯥꯏꯅ ꯂꯩꯕꯀꯣ ꯑꯕꯤ ꯁꯤꯁꯦ
ꯑꯗ ꯍꯧꯁ ꯂꯁꯨ ꯈꯟꯗꯦ ꯑꯗ
ꯑ ꯁꯤꯖꯥꯗꯦ
ꯁꯤꯖꯥꯗꯤ ꯈꯪꯉꯤ ꯁꯤꯖꯥꯗꯤ ꯈꯪꯉꯤ ꯍꯣꯏ ꯈꯪꯉꯦ
ꯁꯤꯖꯥꯒꯤ ꯔꯣꯝꯗꯀꯣ
ꯑꯣ
ꯆꯖꯥꯛ ꯂꯥꯞꯇꯤ ꯂꯥꯞꯄꯦ ꯑꯗꯣ ꯂꯝꯕꯤꯗꯣ ꯑꯗꯨꯝ ꯊꯣꯛꯄꯅꯦꯕ
ꯑꯣ ꯑꯗꯨꯗꯤ ꯆꯄ ꯇꯃꯦꯗ
ꯑꯗꯨ ꯇꯔꯨꯡ
ꯍꯣꯏ ꯇꯧꯔꯨꯝ ꯈꯪꯉꯦ ꯑꯣ ꯇꯔꯨꯟ ꯑꯣ
ꯅꯪꯒ ꯈꯪꯅꯔꯗꯤ ꯃꯥꯎ ꯆꯥꯔꯖꯇ ꯆꯠꯄ ꯌꯥꯕ
ꯍ
ꯑꯗꯨꯗ
ꯀꯟ꯭ꯔꯦꯃꯣ
ꯑꯣꯏ
ꯎꯝ ꯅꯪ ꯈꯣꯟꯖꯦꯠ ꯇꯥꯕ ꯅꯨꯡꯉꯥꯏꯕꯗꯨꯗ
ꯍ
ꯍ
ꯃꯇꯦ
ꯇꯥꯕꯗꯤ ꯅꯨꯡꯉꯥꯏꯗ ꯂꯩꯩꯁꯥꯕꯤ ꯌꯥꯝ ꯃꯥꯜꯂꯦꯕ
ꯏꯗꯤ ꯂꯤꯁꯕꯤꯅꯦ
ꯑꯗꯨꯅꯦ ꯆꯕꯤ ꯌꯥꯝ ꯃꯥꯜꯂꯦ ꯈꯣꯟꯗꯣ ꯂꯩꯁꯥꯕꯤ ꯊꯣꯛꯑꯦ ꯍꯥꯏꯕ ꯇꯥꯔꯦꯅꯦ ꯍꯥꯏ
ꯑꯣ
ꯑꯩꯒ ꯋꯥꯔꯤ ꯁꯥꯟꯅꯕ ꯅꯨꯡꯉꯥꯏꯇꯕ꯭ꯔꯣ
ꯅꯠꯇꯦ ꯑꯗꯨ ꯑꯩꯗꯤ ꯇꯣꯄꯤꯛ ꯂꯩꯇꯦꯕꯒꯤ
ꯎꯝ ꯑꯩ ꯋꯥꯔꯤ ꯂꯤꯕꯤꯒꯦ ꯀꯣꯜ ꯇꯧꯔꯛꯀꯦ ꯅꯣꯡꯃ
ꯍꯥ
ꯁꯤꯗ ꯅꯠꯇꯕ ꯀꯩꯒꯤ
ꯃꯥꯅꯤ ꯑꯁꯤꯁꯦ ꯋꯥꯥꯏꯅꯤ ꯇꯂꯦ
ꯀꯦ ꯀꯅꯣ
ꯇꯟꯅꯗꯤ ꯑꯩꯗꯤ ꯇꯜꯂꯦ ꯑꯁꯦꯃ
ꯇꯦꯛꯁꯤ ꯊꯥꯕ ꯌꯥꯏ ꯅꯥꯗ ꯇꯦꯛꯁꯁꯨ ꯇꯟꯕ꯭ꯔꯥ ꯈꯔ ꯇꯟꯕ꯭ꯔꯥ
ꯍꯣꯏ ꯇꯦꯛꯁꯨ ꯇꯜꯂꯦ ꯋꯥꯔꯤ ꯁꯥꯕꯁꯨ ꯇꯜꯂꯦ
ꯎꯝ ꯀꯩꯒꯤ ꯇꯟꯕ
ꯀꯕꯤ
ꯀꯥꯏꯗꯦꯗ
ꯑꯩꯒꯤ ꯊꯃꯣꯏꯅ ꯇꯜꯂꯦ ꯍꯥꯏ
ꯎ ꯅꯪꯒꯤ ꯊꯃꯣꯏꯗ ꯑꯝꯇ ꯄꯨꯊꯣꯔꯛꯑꯅꯦ ꯉꯥꯡꯅꯒꯦ ꯉꯍꯥꯡꯅꯗꯤ ꯌꯥꯒꯗꯕ ꯃꯥꯟꯕ꯭ꯔꯥ
ꯌꯥꯗꯦꯃ ꯋꯥꯅꯦ
ꯌꯥꯗꯕ ꯃꯥꯂꯦ
ꯑ ꯌꯥꯗꯦ ꯍꯥꯏꯌꯦ
ꯑ ꯌꯥꯅꯕꯗꯤ ꯈꯔ ꯁꯤꯟꯕꯤꯌꯨꯗ ꯅꯪꯁꯨ
ꯅꯪꯒꯤ ꯊꯝꯃꯣꯏꯗꯣ ꯈꯔ ꯉꯥꯡꯕꯤꯌꯨꯅꯦ
ꯑꯥ ꯅꯪꯒꯤ ꯁꯤꯕꯂꯤꯡꯁꯁꯤ ꯂꯣꯏꯅꯃꯛ ꯌꯨꯝꯗ ꯂꯩꯕ꯭ꯔꯥ
ꯀꯩꯅꯣꯗ ꯒꯤꯗ ꯌꯥꯝ ꯑꯅꯤ ꯂꯩꯌꯦ
ꯑꯅꯤ ꯑ ꯅꯪꯒꯤꯕ꯭ꯔꯗꯁꯦ
ꯑꯥ
ꯑꯃꯒ ꯑꯃꯅ ꯑꯩꯒ ꯂꯩꯃꯤꯟꯅꯑꯦ
ꯑ ꯑꯃꯅ ꯑꯃꯗꯤ ꯅꯪꯒꯤ ꯌꯦꯡꯒꯔꯥ
ꯑꯥ ꯅꯠꯇꯦ ꯈ꯭ꯋꯥꯏꯗꯒꯤ ꯈ꯭ꯣꯏꯗꯒꯤ ꯑꯍꯟꯗꯣ
ꯑꯍꯝꯕ
ꯑꯍꯟ ꯑꯣ ꯍꯣꯏ ꯑꯗꯣ ꯄꯣꯁꯇꯔ ꯑꯣꯏꯔ ꯑꯗꯨꯒꯔꯒ ꯂꯩꯌꯦꯕ
ꯑꯣ ꯑꯗꯨꯗꯤ ꯐꯥꯏꯌꯦ
ꯐꯥꯏꯗ ꯍ
ꯂꯨꯉꯣꯔ ꯕꯣ ꯃ
ꯍꯗ ꯂꯣꯏ ꯂ
ꯐꯣꯡꯨꯡꯈ꯭ꯔꯦ
ꯆꯍꯤꯗ ꯌꯥꯝ ꯈꯦꯅꯩꯕ ꯑꯩꯈꯣꯏꯒꯀꯣ
ꯑ
ꯃꯥꯗꯤ ꯐꯣꯔꯇꯤ ꯄ꯭ꯂꯁꯅꯦꯕ
ꯑꯣ ꯎꯝ ꯑꯗꯨꯗꯤ ꯃꯥꯒꯤ ꯑꯉ ꯑꯉꯥꯡꯁꯨ ꯂꯩꯕ꯭ꯔꯥ
ꯃꯣꯏꯗꯣ ꯑꯉꯥꯡ ꯂꯩꯇꯕ
ꯑꯣ ꯂꯩꯇꯦ
ꯑꯗꯣ ꯎ ꯑꯩꯈꯣꯏꯒꯤ ꯃꯤꯗꯜ ꯕ꯭ꯔꯗꯔꯗꯣ
ꯑ ꯑꯍ ꯃꯤꯗꯜꯁꯨ ꯂꯨꯍꯣꯡꯔꯦ
ꯑꯥ
ꯑꯣ ꯑꫭ ꯆꯍꯤꯀꯌꯥ ꯁꯨꯔꯦ ꯃꯥꯃꯤꯠ
ꯐꫭꯇꯤ ꯍꯟꯗꯛ ꯐꯣꯔꯇꯤ ꯑꯣꯏꯔꯅꯤ ꯑꯥꯒꯁ ꯂꫭꯏꯔꯛꯕꯗ
ꯑꯣ ꯑꯗꯨ ꯅꯪꯗꯤ ꯐꯣꯔꯠꯇꯔꯥ
ꯑꯩꯅ ꯁꯤꯛꯁꯅꯤ
ꯑꯣ ꯁꯤꯛꯁ ꯑ ꯂꯥꯛꯁ ꯁꯤꯀ°ꯟ
ꯑꯥꯑ
ꯎꯝꯝ
ꯁꯤꯀꯦꯟ ꯑꯣꯏꯕ ꯑꯗꯨꯒꯤꯅꯤꯗꯥ꯫
ꯎꯝꯝ ꯅꯪ ꯅꯥꯟꯅꯦ ꯐꯥꯀꯤ ꯇꯧꯅꯤ
ꯍꯥꯏꯌꯨꯅ
ꯅꯪ ꯂꯨꯍꯣꯡ꯭ꯔꯕ꯭ꯔꯣ ꯍꯥꯏꯕꯗꯤ ꯗꯥ
ꯀꯔꯤꯒꯤ ꯂꯨꯍꯣꯡꯗꯦꯅꯗꯥ꯫
ꯅꯪꯗꯤ ꯂꯨꯍꯣꯡꯉꯕꫭ